ꯇꯥꯔꯦ ꯇꯥꯔꯦ ꯀꯩꯗꯧꯔꯤꯒꯦ ꯍꯧꯖꯤꯛꯄꯨ
ꯑ ꯁꯟ ꯂꯩꯦꯔꯕꯤꯅꯦ
ꯉꯁꯥꯏ ꯀꯣꯏꯕ ꯆꯠꯂꯨꯕꯗꯣ ꯅꯁꯥꯒ ꯑꯝꯇ ꯋꯥꯕ
ꯑꯁ ꯋꯥꯗꯅ ꯊꯕꯛ ꯇꯧꯅꯤꯡ ꯈꯪꯗ꯭ꯉꯩ ꯐꯃ ꯄꯣꯊꯥ ꯂꯩꯔꯤꯁꯦ
ꯑꯩꯗꯤ ꯉꯁꯥꯏꯒꯤ ꯃꯣꯏꯒꯤ ꯍꯤꯅꯥꯎ ꯍꯥꯏꯕ꯭ꯔꯥ ꯀꯩꯅꯣ ꯑꯗꯨ ꯇꯣꯡꯕꯗꯣ ꯇꯣꯔꯦ
ꯀꯗꯧꯒꯖ
ꯀꯔꯤꯝ ꯇꯧꯗꯕ꯭ꯔꯣ ꯅꯣꯏꯗꯤ
ꯀꯩꯝ ꯇꯧꯗꯦ ꯑꯗꯨ ꯇꯣꯡꯉꯅꯤꯗ ꯑꯩꯈꯣꯏꯗꯤ
ꯐꯔꯒ ꯍꯥꯏꯕꯗꯨꯔ ꯄꯨꯔꯥ ꯂꯔꯦꯁꯤ ꯑꯍꯥꯥꯟꯕꯒ ꯇꯣꯡꯉꯦ ꯑꯍꯥꯥꯟꯕꯒ ꯇꯣꯡꯕꯅꯤꯅ ꯄꯥꯈꯠꯂꯤꯕꯅꯤꯗꯅ ꯏꯁꯤꯡꯗꯨꯗꯒ ꯆꯠꯂꯦ ꯏꯔꯣꯏꯕꯁꯨ ꯍꯩꯇ ꯍꯣꯏ ꯑꯍꯥꯥꯟꯕ ꯇꯣꯡꯕꯅꯦ ꯏꯔꯣꯏꯕꯁꯨ ꯍꯩꯇ ꯇꯥꯁꯜꯂꯗꯤ ꯑꯗꯨꯒꯤ ꯈꯟꯕꯗꯅ ꯎꯝ
ꯑ
ꯁꯨꯝ ꯀꯨꯏꯅ ꯑꯗꯨꯝꯗꯤ ꯇꯣꯏꯅ ꯇꯣꯡꯕ ꯅꯣꯏꯕꯨꯗꯤ ꯄ ꯀꯔꯤꯝ ꯈꯜꯂꯝꯃꯣꯏ ꯍꯥꯏꯕꯨ ꯑꯩꯈꯣꯏꯗꯤ ꯑꯍꯥꯟꯕ ꯇꯣꯡꯕꯅꯤꯅ ꯍꯥꯏꯩꯗ꯭ꯔꯦ ꯂꯣꯏꯔꯦ ꯍꯥꯏꯩꯗ꯭ꯔꯦ
ꯇꯣꯡ ꯍꯅꯔꯛꯀꯅꯤꯗ
ꯑꯗꯣ ꯅꯣꯏ ꯑꯍꯥꯟꯕ ꯇꯣꯡꯗ
ꯑꯍꯥꯝꯕ ꯇꯣꯡꯕꯗꯤ ꯀꯤꯖꯤꯛ ꯍꯦ ꯑꯍꯥꯝꯕꯇꯣꯡꯕ ꯇꯣꯡ ꯉꯝꯗꯦ ꯑꯣ
ꯑꯗꯨꯒ ꯍꯧꯖꯤꯛꯅ ꯀꯩꯝꯇ ꯀꯤꯗꯕ ꯁꯥꯕꯒꯤ ꯃꯑꯣꯡꯗꯅꯤꯅꯦ ꯑꯉꯥꯡꯁꯤ
ꯑꯍꯥꯟꯕꯗꯗꯤ ꯀꯌꯥꯝ ꯀꯤꯔꯤꯅꯤ ꯀꯩꯅꯣ ꯍꯧꯖꯤꯛꯄꯨꯗꯤ ꯀꯤꯗ꯭ꯔꯦ
ꯁꯤ ꯈꯪꯗꯦꯩꯗꯤ ꯃꯇꯨꯡ ꯇꯣꯡꯕꯗꯁꯨ ꯀꯤꯗꯧ ꯃꯥꯜꯂꯤ ꯃꯣꯏꯒꯤ ꯉꯁꯥꯏꯒꯤ ꯈ꯭ꯋꯥꯏꯗꯨꯗꯤ ꯀꯗꯥꯏꯗꯒꯤ ꯐꯦꯔꯦ ꯐꯦꯔꯦꯒ ꯍꯥꯏꯔꯒ ꯑꯗꯨꯗꯤ ꯃꯊꯪꯒꯤ ꯁꯟꯗꯦꯗꯨꯗ ꯑꯃꯨꯛ ꯆꯠꯂꯨ ꯌꯥꯏꯅꯦ ꯑꯗꯨꯗꯤ
ꯑꯥ ꯁꯟꯗꯦꯗꯁ ꯃꯊꯪꯒꯦ
ꯁꯟꯗꯦꯗꯗꯤ ꯃꯌꯥꯝꯁꯨ ꯑꯗꯨꯝ ꯁꯪꯅꯕꯅꯤꯅ ꯀ ꯀꯣꯝꯅꯕ ꯅꯨꯃꯤꯠ ꯑꯣꯏꯕꯅꯤꯅ
ꯑꯥ ꯑꯗꯨ ꯃꯤꯗꯤꯤ ꯆꯤꯟꯗꯣꯏꯅꯤ
ꯃꯤ ꯌꯥꯝ ꯊꯤꯟ ꯆꯜꯂꯅꯤ
ꯍꯟꯗꯛꯇꯤ ꯂꯣꯛꯇꯥꯛ ꯅꯠꯇꯕ ꯈꯔ ꯃꯌꯥꯝꯅ ꯆꯠꯅꯔꯒꯁꯨ ꯑꯩꯈꯣꯏꯒꯤ ꯄꯥꯛ ꯁꯥꯡꯅ ꯆꯠꯅꯗꯕ ꯃꯐꯝ ꯑꯝꯗ ꯆꯠꯄ ꯌꯥꯏ ꯀꯩꯅꯣ
ꯃꯐꯝꯗ ꯊꯤꯔꯛꯑꯣ ꯌꯥꯏꯑꯦ
ꯑꯁ ꯂꯩꯃꯔꯥꯝꯗꯣ ꯅꯨꯡꯗꯤ ꯅꯨꯡꯉꯥꯏꯕꯅꯤꯍꯦ
ꯂꯩꯃꯔ꯭ꯔꯥꯝꯗ ꯂꯩꯃ꯭ꯔꯥꯝ ꯊꯤꯡꯉꯕꯅꯤ
ꯑꯗꯨ ꯑꯣꯏꯇꯥꯔꯗꯤ ꯂꯩꯃ꯭ꯔꯥꯝ ꯊꯤꯡꯉꯒꯗꯤ ꯍꯧꯖꯤꯛ ꯈꯟꯅ ꯚꯥꯏꯔꯦꯜ ꯑꯣꯏꯔꯤꯕ ꯀꯥꯡꯇꯨ ꯀꯟꯗꯨꯗꯥꯝꯗ ꯀꯟꯗꯨ ꯗꯥꯝ ꯑꯗꯨꯣ ꯆꯠꯂꯨꯔꯁꯨ ꯌꯥ ꯍꯥꯏ ꯀꯩꯅꯣ ꯑꯩꯈꯣꯏꯒꯤ ꯃꯣꯏꯒꯤ ꯀꯔꯤ ꯍꯥꯏꯅꯤ ꯏꯁꯩ ꯗꯤ ꯕꯔꯥ ꯇꯧꯕꯗꯣ ꯇꯧꯁꯤꯟ ꯌꯥꯏ ꯀꯩꯅꯣ ꯑꯩꯈꯣꯏꯁꯨ ꯑꯗꯨꯗ
ꯎꯝ ꯌꯥꯏ ꯌꯥꯏꯑꯦ ꯑꯗꯨ ꯀꯥꯡꯇ ꯀꯌꯥꯝ ꯂꯥꯞꯀꯦ ꯁꯤꯗꯒꯤ ꯀꯔ ꯆ ꯀꯌꯥꯃ ꯆꯛꯦ
ꯀꯥꯡꯇꯣꯛ ꯀꯩꯁꯨ ꯂꯥꯞꯇꯕꯅꯤꯗ ꯏꯝꯐꯥꯜꯗꯩꯅ ꯀꯤꯂꯣꯃꯤꯇꯔ ꯀꯩꯅꯣꯝꯕ ꯂꯩꯔꯝꯗꯧ ꯃꯥꯜꯂꯦ ꯀꯨꯟꯊ꯭ꯔꯥꯒ ꯈꯔ ꯂꯩꯔꯝꯗꯧ ꯃꯥꯜꯂꯦ ꯀꯨꯟꯊ꯭ꯔꯥ ꯅꯠꯇ꯭ꯔꯒ ꯅꯤꯐꯨ ꯁꯨꯃꯥꯏꯅ ꯂꯩꯔꯝꯗꯧ ꯃꯥꯜꯂꯦ ꯆꯞ ꯆꯥꯕꯤ ꯍꯥꯏ ꯉꯝꯗ꯭ꯔꯦꯅꯦ ꯑꯩꯁꯨ ꯀꯇꯣꯗ ꯀꯥꯟꯇꯣ ꯗꯥꯝ
ꯎꯝ
ꯑꯩꯁꯨ ꯑꯃꯨꯔꯛꯇꯪ ꯆꯠꯂꯨꯕꯅꯤꯅ ꯐꯖꯅ ꯈꯪꯗ꯭ꯔꯦꯕ
ꯑꯗꯣ ꯃꯊꯪ ꯃꯊꯪꯒꯤ ꯁꯟꯗꯦꯗꯨꯗ ꯇ꯭ꯔꯥꯏ ꯇꯧꯁꯜꯂꯨ ꯌꯥꯏ ꯀꯩꯅꯣꯀꯥꯟ ꯇꯣꯅꯥꯝꯗꯣ
ꯌꯥꯏ
ꯗꯤ ꯕꯔꯥꯅ ꯇꯧꯁꯜꯂꯨꯔ ꯂꯣꯏꯔꯦ ꯑꯩꯣꯏꯁꯨ ꯍꯦꯛꯇ
ꯇꯤ ꯕꯔꯥ ꯅꯍꯥꯃꯨꯛ ꯃꯃꯥꯡꯒ ꯊꯤꯡꯕꯅꯦ ꯑꯗꯨꯗꯣ
ꯃꯃꯥꯡꯗ ꯊꯤꯡꯉꯨꯕꯗꯣ ꯃꯃꯥꯡꯗ ꯊꯤꯡꯉꯗꯏ ꯅꯠꯇꯦꯗ ꯊꯤꯡꯉꯤ ꯃꯔꯝꯗꯅ ꯑꯩꯈꯣꯏꯒꯤ ꯑꯗꯨ ꯃꯥꯏꯅ ꯑꯩꯈꯣꯏꯒꯤ ꯀꯣꯏꯕ ꯈꯣꯠꯄ ꯂꯥꯛꯑꯝꯕ ꯃꯌꯥꯝꯗ ꯆꯥꯁꯤꯟ ꯇꯥꯁꯤꯟ ꯇꯧꯔꯒ ꯑꯩꯈꯣꯏ ꯄꯪꯂꯥꯡꯗ ꯂꯪꯊꯣꯛꯑꯝꯕꯤꯗꯣ
ꯎꯝ
ꯑꯗꯨꯒꯨꯝꯕ ꯃꯌꯥꯝꯗꯨꯒꯤ ꯑꯩꯅ ꯍꯥꯏꯕꯗꯤ ꯃꯥꯅ ꯂꯥꯛꯑ ꯃꯦ ꯆꯥꯔꯦ ꯈꯣꯠꯂꯦ ꯍꯥꯏꯕꯗꯤ ꯃꯐꯝ ꯆꯥꯅ ꯂꯣꯏꯁꯤꯜꯂ ꯊꯝꯕꯤꯔꯝꯃꯗꯤ ꯑꯗꯨꯒꯨꯝꯕ ꯑꯊꯤꯡꯕ ꯊꯝꯃꯤꯗꯨꯒꯁꯨ ꯊꯝꯃꯣꯏꯕ ꯃꯥꯅ ꯂꯨꯅ ꯅꯥꯟꯅ ꯊꯝꯃꯝꯕ ꯑꯣꯏꯇꯥꯥꯔꯒꯗꯤ ꯁꯝꯅ ꯍꯥꯏꯔꯕꯗ ꯑꯗꯨꯒꯤ ꯀꯩꯅꯣꯗꯣ ꯑꯩꯈꯣꯏꯒꯤ ꯂꯩꯀꯥꯏꯗ ꯂꯩꯔꯦ ꯈꯜꯂꯁꯦ ꯃꯌꯥꯝꯅ ꯂꯥꯛꯁꯤꯟ ꯆꯥꯁꯤꯟ ꯈꯣꯠꯆꯤꯟ ꯇꯧꯁꯤꯜꯂꯒ ꯃꯣꯠꯁꯤꯜꯂꯝꯃꯗꯤ ꯑꯩꯈꯣꯏꯁꯨ ꯁꯥꯎꯅꯤꯡꯅꯤꯗꯅ ꯑꯗꯨꯒꯨꯝꯕꯒꯤ ꯀꯩꯅꯣꯗ ꯊꯤꯡꯕꯅꯦꯕ ꯑꯗꯣ ꯍꯧꯖꯤꯛꯄꯨꯗꯤ ꯆꯠꯂꯤꯕ ꯌꯦꯡꯕ ꯂꯥꯛꯏꯕ ꯃꯌꯥꯝꯗ ꯍꯧꯖꯤꯛꯄꯗꯤ ꯒ꯭ꯌꯥꯟ ꯂꯣꯏ ꯇꯅꯔꯝꯅꯤꯗ ꯑꯗꯨꯅ ꯅꯥꯟꯅ ꯂꯣꯏ ꯊꯔꯝꯃꯤ
ꯍꯣꯏ ꯑꯗꯨꯒꯕꯨꯗꯤ ꯅꯣꯏꯒꯤ ꯆꯤꯡ ꯄꯨꯟꯁꯤꯂꯣ ꯀꯗ ꯀꯥꯍꯧꯕ꯭ꯔ
ꯄꯨꯟꯁꯤꯂꯣ ꯀꯥꯕꯗꯤꯤ ꯅꯨꯡꯉꯥꯏꯕꯅꯤꯍꯦ
ꯑꯩ ꯑꯃꯨꯛꯇꯪ ꯀꯥꯍꯧꯋꯦ
ꯁꯤꯂꯣꯛꯇꯨꯗꯤ ꯆꯠꯂꯁꯨ ꯌꯥꯏ ꯀꯩꯅꯣ ꯉꯁꯤ ꯆꯠꯂ ꯍꯌꯦꯡ
ꯄꯨꯟꯁꯤꯂꯣꯛ ꯄꯨꯟꯁꯤꯂꯣꯛ ꯀꯥꯅꯤꯡꯉꯤ ꯄꯨꯟꯁꯤꯂꯣꯛꯁꯨ ꯀꯥꯕ ꯌꯥꯏ ꯌꯥꯗꯦ ꯀꯩꯝ ꯍꯥꯏꯗꯥꯏꯅꯦ
ꯎꯝ ꯌꯥꯗ꯭ꯔꯤꯁꯨ ꯅꯅꯥꯇꯩ ꯅꯠꯇꯦꯗ ꯑꯩꯈꯣꯏꯒꯤ ꯆꯤꯡ ꯃꯊꯛꯇꯨꯗ ꯄꯨꯈꯠꯂꯒ ꯃꯩ ꯍꯧꯔꯒ ꯍꯧꯕꯤ ꯆꯥꯕꯤ ꯑꯩꯈꯣꯏꯒꯤ ꯁꯝꯅ ꯍꯥꯏꯔꯕꯗ ꯋꯥꯋꯥꯛꯀꯤꯡ ꯂꯥꯛꯄ ꯀꯩꯅꯣ ꯆꯤꯡꯀꯥ ꯂꯥꯛꯄ ꯀꯥꯡꯕꯨꯁ ꯑꯗꯨꯝ ꯅꯨꯡꯁꯥ ꯋꯥꯕ ꯈꯣꯠꯄ ꯀꯧꯕꯅꯤꯅ ꯑꯗꯨꯝ ꯆꯥꯅꯤꯡ ꯊꯛꯅꯤꯡꯕ ꯐꯥꯎꯋꯤꯗꯅ ꯑꯗꯨꯅ ꯃꯊꯛꯇ ꯃꯩ ꯍꯧꯔꯒ ꯀꯩꯅꯣ ꯀꯩꯀꯥ ꯍꯧꯖꯤꯟꯕꯗꯣ ꯁꯝꯅ ꯍꯥꯏꯔꯕꯗ ꯑꯗꯨꯃꯥꯏꯅ ꯍꯧꯖꯤꯜꯂꯦꯅ ꯈꯜꯂꯣ ꯁꯣꯏ ꯂꯥꯛꯄꯗꯒꯤ ꯁꯝꯅ ꯂꯩꯔꯤꯕ ꯎ ꯋꯥ ꯃꯌꯥꯝꯗꯣ ꯃꯩ ꯍꯧꯔ ꯈꯣꯠꯂ ꯑꯗꯨꯒꯨꯝꯕꯒꯤ ꯊꯤꯡꯕꯩ ꯋꯥꯅꯤ ꯀꯥꯕ ꯈꯣꯠꯄꯗꯤ ꯀꯩꯝ ꯊꯤꯡꯗꯦꯗ ꯎꯝ ꯀꯥꯕꯈꯠ ꯄꯒꯤꯗꯤ ꯊ
ꯑꯗꯨ ꯀꯥꯕ ꯈꯣꯠꯄ ꯌꯥꯎꯔꯛꯑꯗꯤ ꯊꯤꯡꯉꯛꯇꯣꯏꯅꯦ
ꯑꯗꯨꯕꯨꯗꯤ ꯁꯨꯝ ꯇꯣꯏꯅ ꯍꯦꯟꯖꯜꯂꯛꯑꯒꯗꯤ ꯊꯤꯡꯉꯛꯄ ꯌꯥꯎꯔꯛꯀꯗꯣꯏꯅꯤ
ꯎꯝ
ꯑꯩ ꯍꯧꯖꯤꯛꯀꯤꯕꯨꯗꯤ ꯑꯗꯨꯒꯨꯝꯕ ꯑꯊꯤꯡꯕ ꯀꯔꯤꯝꯇ ꯂꯩ ꯇꯝꯃꯤ
ꯑꯗꯨ ꯃꯩ ꯊꯤꯟꯉꯦ ꯍꯥꯏꯗꯨꯗꯤ
ꯊꯤꯡꯕꯁꯦ ꯑꯗꯨꯃꯥꯏꯅ ꯂꯥꯛꯁꯜꯂꯅꯤꯀꯣ ꯂꯥꯛꯁꯜꯂꯒ ꯂꯦꯛꯄꯤ ꯈꯣꯠꯄꯤ ꯇꯧꯁꯟꯕ ꯑꯗꯨꯝ ꯌꯥꯎꯕ ꯅꯦꯕ ꯃꯤꯁꯦ ꯍꯥꯏꯕꯗꯤ ꯑꯩꯅ ꯈꯜꯂꯤꯕ ꯋꯥꯈꯜ ꯈꯟꯁꯦ ꯃꯥꯅ ꯈꯜꯂꯨ ꯍꯥꯏꯕ ꯌꯥꯕ ꯅꯠꯇꯕꯅꯤꯅ ꯑꯗꯨꯅ ꯑꯗꯨꯃꯥꯏꯅ ꯇꯧꯔ ꯂꯥꯛꯄ ꯑꯣꯠ ꯂꯦꯛꯄ ꯈꯣꯠꯄ ꯌꯥꯎꯁꯟꯕ ꯑꯗꯒꯤ ꯅꯤꯁꯥ ꯄꯁꯥ ꯆꯥꯥꯁꯟꯕ ꯑꯗꯨꯒꯨꯝꯕ ꯃꯌꯥꯝ ꯌꯥꯎꯕꯗꯣ ꯑꯗꯨꯒꯨꯝꯕ ꯅꯠꯇꯦ ꯊꯤꯡꯕ ꯃꯥꯅꯕꯨ ꯃꯥꯅꯕꯨ ꯒ꯭ꯌꯥꯟ ꯋꯥꯈꯟ ꯇꯥꯕ ꯃꯤ ꯑꯃ ꯑꯣꯏꯇꯥꯥꯔꯒꯗꯤ ꯑꯗꯨꯃꯥꯏꯅ ꯃꯊꯛꯇ ꯀꯥꯁꯤꯜꯂꯒ ꯇꯧꯒꯗ꯭ꯔꯣ ꯑꯗꯨꯅ ꯍꯧꯖꯤꯛ ꯍꯧꯖꯤꯛꯄꯨꯗꯤ ꯍꯥꯟꯅꯕꯨꯗꯤ ꯍꯧꯖꯤꯛꯄꯨꯗꯤ ꯊꯤꯡꯗ꯭ꯔꯕꯅꯤ
ꯑꯣ ꯍꯧꯖꯤꯛ ꯁꯨꯝ ꯆꯠꯄ ꯌꯥꯒꯦꯕ
ꯄꯄ ꯌꯥꯔꯕꯅꯦ
ꯎꯝ
ꯀꯥꯁꯤꯕꯨ ꯍꯥꯏꯔꯗꯤ ꯍꯌꯦꯡ ꯆꯠꯂꯁꯨ ꯌꯥꯏ ꯀꯩꯅꯣ ꯍꯦꯛꯇ
ꯑꯁꯦꯡꯕ ꯌꯥꯕ꯭ꯔꯣ ꯌꯥꯔꯅꯤ ꯆꯠꯂꯨꯔꯁꯤꯅꯦ
ꯑꯦ ꯍꯌꯦꯡ ꯍꯦꯛꯇ ꯌꯥꯏ ꯀꯩꯅꯣ ꯑꯗꯨꯗ ꯑꯥ ꯃꯌꯥꯝ ꯍꯧꯅꯔꯒ ꯑꯩꯈꯣꯏꯒꯤ ꯑꯗꯨ ꯅꯨꯡꯉꯥꯏꯕ ꯑꯃꯕꯨ ꯏꯁꯄꯤꯀꯔ ꯑꯃ ꯄꯨꯔꯒ ꯏꯁꯩ ꯊꯥꯗꯔꯒ ꯏꯁꯩ ꯊꯥꯔꯒ ꯆꯤꯡ ꯀꯥꯕꯒꯤ ꯑꯋꯥꯕꯁꯤꯁꯨ ꯀꯣ ꯉꯍꯥꯛ ꯋꯥꯔꯀꯥꯟꯗ ꯏꯁꯩ ꯇꯥꯕꯁꯤꯁꯨ ꯏꯁꯥꯗ ꯊꯧꯅꯥ ꯑꯃ ꯂꯥꯛꯑꯦ
ꯊꯧꯅꯥ ꯂꯩ ꯅꯨꯡꯉꯥꯏꯕ
ꯌꯦꯡꯉꯣꯑꯣ ꯋꯥꯔꯀꯥꯟꯗ ꯌꯦꯡꯉꯨꯁꯦ ꯏꯁꯥꯁꯦ ꯁꯨꯝꯨꯡ ꯋꯥꯔꯀꯥꯟꯗ ꯏꯁꯩꯒꯨꯝꯕ ꯋꯥꯔꯤꯒꯨꯝꯕ ꯁꯝꯅ ꯍꯥꯏꯔꯕꯗ ꯑꯩꯈꯣꯏꯒꯤ ꯋꯥꯔꯀꯥꯟꯗꯒ ꯔꯣꯃꯥꯟꯁꯀꯤ ꯋꯥꯔꯤ ꯉ ꯇꯥꯔꯒ ꯏꯁꯥꯗ ꯉꯥꯏꯍꯥꯛꯇꯪꯒ ꯅꯧꯊꯣꯛꯄꯗꯣ ꯑꯋꯥꯕꯒ ꯂꯣꯏ ꯀꯥꯎꯕꯤꯗꯣ ꯑꯗꯨꯃꯥꯏꯅ
ꯍꯣꯏ
ꯑꯦ ꯋꯥꯗ ꯋꯥꯁꯠꯂꯛꯑꯁꯨ ꯃꯤꯅ ꯑꯗꯨꯅꯤ ꯃꯤꯅ ꯍꯥꯏꯅꯩꯁꯦ ꯋꯥꯗ ꯋꯥꯗꯁꯨ ꯏꯁꯥꯗ ꯅꯨꯡꯉꯥꯏꯊꯣꯛꯄ ꯇꯝꯃꯣ ꯑꯩꯁꯦ ꯑꯇꯩꯒꯤ ꯅꯠꯇꯦꯗ ꯑꯋꯥꯕꯗꯣꯉꯥꯏ ꯀꯥꯎꯅꯕꯅꯤꯗ ꯆꯤꯡ ꯀꯥꯕ ꯍꯥꯏꯔꯦ ꯑꯩꯈꯣꯏꯒꯤ ꯄ꯭ꯂꯦꯟꯗ ꯆꯠꯇꯧꯕ ꯅꯠꯇꯦ ꯑꯉꯝꯕ ꯀꯥꯈꯠꯂꯛꯄꯅꯤꯅꯦ ꯏꯁꯥꯗ ꯑꯋꯥꯕꯗꯣ ꯐꯥꯎꯕꯅꯤꯅ ꯉꯥꯏꯍꯥꯛ ꯏꯁꯩꯗꯨꯒꯤ ꯇꯥꯟꯗꯨꯗ ꯑꯩ ꯁꯦ ꯋꯥꯃꯜꯂꯦ ꯈꯜꯂꯁꯨ ꯏꯁꯩꯗꯨꯒꯤ ꯇꯥꯟꯗꯅ ꯉꯥꯏꯍꯥꯛ ꯉꯪꯉꯒ ꯁꯨꯝ ꯀꯥꯔꯗꯤ ꯃꯇꯦꯛ ꯑꯃꯗꯤ ꯏꯁꯥꯗ ꯑꯋꯥꯕ ꯀꯥꯎꯋꯤꯗꯅ ꯑꯗꯨꯃꯥꯏꯅ ꯁꯨꯝ ꯃꯇꯦꯛ ꯃꯇꯤꯦꯛ ꯃꯇꯦꯛ ꯃꯇꯤꯦꯛꯇ ꯑꯋꯥꯕ ꯀꯥꯎꯔ ꯁꯨꯝ ꯀꯥꯔꯛꯑꯗꯤ ꯑꯩꯅ ꯇꯧꯅꯤꯡꯉꯤꯕ ꯄꯟꯊꯨꯡꯗꯣ ꯌꯧꯋꯤꯗꯅ ꯑꯗꯨꯒꯤ ꯋꯥꯔꯤꯅꯤꯗ ꯑꯗꯨꯅꯅꯦ ꯃꯤꯅ ꯋꯥꯔꯀꯥꯟꯗ ꯋꯥꯔ ꯀꯥꯟꯗꯒ ꯏꯁꯩ ꯇꯥꯕ ꯈꯣꯠꯄꯗ ꯀꯩꯅꯣ ꯇꯧꯏ ꯈꯣꯠꯂꯤ ꯀꯥꯏ ꯍꯥꯏꯅꯁꯦ
ꯎꯝ
ꯑꯣ ꯍꯧꯖꯤꯛꯁꯤꯕꯨ ꯆꯥꯛ ꯌꯦꯁꯤꯡꯒ ꯎꯅꯕꯤꯔꯕꯣ
ꯆꯥꯛ ꯆꯥꯗ꯭ꯔꯤꯌꯦ ꯆꯥꯔꯕ
ꯆꯠꯂꯨꯔꯕꯅꯤꯅ ꯈꯔ ꯋꯥꯔ ꯈꯣꯠꯂꯕꯅꯤꯅ ꯈꯔ ꯆꯥꯥꯁꯜꯂꯛꯑꯅꯤ ꯅꯤꯂꯗꯨꯒꯒꯤ
ꯆꯥꯗ꯭ꯔꯦ ꯎꯝ ꯍꯣꯏ ꯉꯥꯂꯦ ꯆꯥꯒꯗꯧꯕꯅꯤ
ꯑꯗꯣ ꯀꯩ ꯃꯊꯦꯜ ꯑꯣꯏ ꯇꯧꯒꯦ ꯈꯜꯂꯤꯅꯣ
ꯂꯐꯨ ꯂꯐꯨ ꯏꯔꯣꯜꯂꯤ
ꯍꯟꯗꯅꯤ ꯂꯐꯨꯒ ꯆꯥꯟꯅꯕ
ꯊꯨꯝꯌꯥꯛꯄꯤ
ꯀꯟꯗ ꯈꯨꯠ ꯊꯝ ꯌꯥꯕ ꯑꯃ ꯇꯧꯁꯤꯟꯈ꯭ꯔꯀꯦ
ꯅꯥꯈꯟꯗ ꯀꯨꯞꯊꯅꯕ ꯊꯨꯝꯌꯥꯛꯇꯤ ꯇꯧꯋꯦ ꯅꫭꯏ ꯊꯕꯥꯜ ꯅꫭꯏ ꯀꯣꯟꯊꯧꯖꯝꯝꯒꯤ ꯏꯕꯥꯅꯤ ꯅꯍꯥꯃꯨꯛ ꯆꯠꯄꯗꯣ ꯀꯩꯅꯣ ꯈꯣꯡꯅꯥꯡꯒ ꯂꯩꯔꯒ ꯄꯨꯈꯤꯒ ꯂꯩꯕꯗꯣ ꯑꯗꯨ ꯀꯥꯏ ꯖꯒ ꯀꯧꯒꯦ
ꯀꯔꯝꯕꯅꯣ ꯈꯣꯡꯅꯥꯡꯒ ꯂꯩꯔ ꯄꯨꯈ꯭ꯔꯤ ꯂꯩꯕ ꯍꯥꯏꯁꯤꯕꯣ
ꯑꯁ ꯁꯤꯡꯖꯨ ꯆꯥ ꯆꯠꯄꯗ ꯏꯕꯥꯅꯤꯅ ꯐꯥꯎꯕ ꯑꯃ ꯑ ꯀꯩꯅꯣ ꯗ ꯐꯥꯎꯕꯗꯣ ꯑ ꯄꯥꯠꯁꫭꯏ ꯄꯥꯠꯁꯣꯏ ꯀꯧꯕ꯭ꯔ ꯑꯗꯥꯏꯗꫭ
ꯍꯣꯏ ꯄꯥꯠꯁꯣꯏ ꯄꯥꯠ ꯋꯥꯟ ꯑꯗꯥꯏꯗꯨꯅ ꯑꯦ ꯄꯥꯠꯁꯣꯏ ꯄꯥꯠ ꯋꯥꯟ ꯅꯠꯇꯦ ꯄꯥꯠꯁꯣꯏ ꯄꯥꯠ ꯊ꯭ꯔꯤ ꯐꯣꫪ ꯑꯗꯥꯏ ꯃꯌꯥ
ꯀꯩꯅꯣ ꯈꯣꯡꯅꯥꯡꯒ ꯂꯩꯔ ꯑꯩꯅ ꯐꯖꯩꯌꯦ ꯁꯤꯗꯤ ꯈꯣꯡꯅꯥꯡ ꯁꯤꯇꯤꯒ ꯍꯥꯏꯕꯗꯣ
ꯑꯗꯣ ꯑꯃꯨꯛ ꯆꯠꯎꯁꯦ ꯍꯥꯏꯔꯣ
ꯆꯠꯂꯁꯤ ꯑꯗꯨ ꯃꯐꯝꯗꫭ ꯌꯥꯝ ꯐꯖꯩ ꯍꯥꯏꯕ ꯑꯗꯨꯝ ꯁꯉꯥꯏꯕ꯭ꯔꯧꯗꯒꯤ ꯐꯥꯎꯗꯣꯛꯈ꯭ꯔꯒ ꯑꯗꯨꯝ ꯇꯥ ꯏꯁꯇ꯭ꯔꯦꯠꯇ ꯑꯗꯨꯝ ꯆꯠꯂ ꯇꯥꯕ ꯅꯠꯇ꯭ꯔꯣ
ꯎꯝ ꯁꯉꯥꯏꯄꯣꯛꯒꯤ ꯐꯥꯎꯗꯣꯛꯑꯅꯤ ꯐꯥꯎꯗꯣꯛꯄꯒ ꯂꯥꯡꯖꯤꯡ ꯑꯆꯧꯕ ꯇꯥꯔꯅꯤ
ꯑꯗꯨꯝ ꯀꯩꯝꯇ ꯈꯣꯏꯗꯣꯛ ꯈꯣꯏꯖꯤꯟ ꯇꯧꯗꯦꯕ
ꯎꯝ ꯀꯩꯝ ꯈꯣꯏꯗꯦ ꯁꯉꯥꯏꯕ꯭ꯔꫭꯛꯀꯤ ꯑꯩꯈꯣꯏꯒꯤ ꯀꯩꯅꯣ ꯂꯩꯕꯩꯗꯨꯗ ꯐꯥꯎꯗꯣꯛꯄꯒ ꯎꯝ ꯑꯗꯨ ꯐꯥꯗꯣꯛꯄꯒ ꯂꯥꯡꯖꯤꯡ ꯑꯆꯧꯕ ꯇꯥꯔꯅꯤ ꯂꯥꯡꯖꯤꯡ ꯑꯆꯧꯕꯗꯨꯒꯤ ꯃꯦꯔꯣꯠ ꯔꯣꯝꯗ ꯍꯥꯏꯒꯠꯇꯕꯤ ꯏꯁꯇ꯭ꯔꯦꯠꯇ ꯆꯠꯄ ꯂꯝꯕꯤꯗ ꯑꯗꯨꯝ ꯆꯠꯂꯅꯤ ꯑꯗꯨ ꯆꯠꯄꯒ ꯄꯥꯠꯁꯣꯏ ꯄꯥꯠ ꯊ꯭ꯔꯤ ꯐꯣꫪ ꯁꯨꯃꯥꯏ ꯇꯥꯔꯅꯤ ꯑꯗꯨ ꯇꯥꯕꯒ ꯃꯦꯔꯣꯠ ꯄꯥꯠꯁꯣꯏ ꯄꯥꯠ ꯐꯣꫪꯗꯨꯗꯒꯤ ꯐꯥꯎꯗꯣꯔꯛꯄ ꯃꯦꯔꯣꯠ ꯇꯥꯔꯅꯤ ꯃꯦꯔꯣꯠ ꯇꯥꯕꯒ ꯈꯤꯇꯪ ꯍꯩꯊꯕꯒ ꯌꯨꯔꯦꯝꯕꯝ ꯒꯥꫪꯗꯦꯟ ꯂꯩꯕ ꯔꯣꯁ ꯒꯥꯗꯦꯟ ꯂꯩꯕꯗꯣ ꯑꯗꯨ ꯇꯥꯔꯅꯤ ꯑꯗꯨ ꯇꯥꯔꯕ ꯃꯇꯨꯡ ꯃꯇꯨꯡꯗꯅꯦ ꯀꯩꯅꯣ ꯑꯩꯈꯣꯏꯒꯤ ꯃꯌꯥꯝꯅꯒ ꯂꯥꯏ ꯍꯔꯥꯎꯕꯗ ꯌꯥꯝ ꯇꯣꯏꯅ ꯌꯦꯡ ꯆꯠꯅꯤꯡꯉꯤ ꯀꯥꯏ ꯍꯥꯏꯕ ꯀꯣꯟꯊꯧꯖꯝ ꯂꯥꯏ ꯂꯥꯏꯔꯦꯝꯕꯤ
ꯎꯝ
ꯀꫭꯟꯊꯧꯖꯝ ꯂꯥꯏꯔꯦꯝꯕꯤ ꯇꯥꯔꯝꯃꯅꯤꯗ ꯑꯗꯨꯒ ꯑꯩꯈꯣꯏꯒꯤ ꯀꯔꯤ ꯀꯔꯤ ꯑꯃ ꯂꯩ ꯃꯃꯤꯡꯗꯣ ꯀꯥꯎꯔꯦꯅꯦ ꯂꯥꯏꯕꯨꯡ ꯑꯃ ꯂꯩꯕꯅꯤꯅꯦ ꯑꯁ ꯃꯃꯤꯡꯗꯣ ꯀꯥꯎꯔꯦ ꯂꯩꯇꯣꯟꯗ ꯂꯩ ꯍꯥꯏꯕ ꯊꯣꯛꯇ꯭ꯔꯦ ꯂꯥꯏ ꯍꯔꯥꯎꯕꯁꯤꯁꯨ ꯌꯦꯡ ꯆꯠꯄꯗꯤ ꯅꯨꯡꯉꯥꯏꯕꯅꯤꯍꯦ
ꯑꯥ
ꯑꯗꯣ ꯍꯧꯖꯤꯛ ꯍꯧꯖꯤꯛ ꯂꯥꯏ ꯍꯔꯥꯎꯕ ꯃꯇꯝꯁꯨ ꯅꯠꯇꯦ ꯑꯗꯣ ꯀꯥꯡ ꯀꯣꯏꯕꯒꯗꯤ ꯆꯠꯂꯣꯏꯗ꯭ꯔꯣ
ꯀꯥꯡꯁꯦ ꯆꯠꯄ ꯌꯥꯏ
ꯑꯩꯅ ꯆꯠꯅꯤꯡꯉꯤꯁꯦ ꯀꯥꯡ ꯀꯣꯏꯕꯁꯦ ꯆꯠꯂꯗꯤ ꯑꯩꯈꯣꯏꯒꯤ ꯀꯩ ꯍꯥꯏꯅꯤ ꯈꯔ ꯅꯨꯡꯉꯥꯏꯕ ꯀꯩꯅꯣꯗꯨꯁꯨ ꯅꯨꯡꯉꯥꯏꯕꯅꯤꯅꯦ ꯑꯁꯉꯥꯏ ꯊꯦꯜꯗ ꯁꯨ ꯑꯗꯨꯨꯝ ꯏꯪ ꯆꯤꯛꯅ ꯍꯧꯖꯤꯛꯇꯤ ꯈꯪꯗꯤꯌꯦ ꯍꯧꯖꯤꯛꯇꯤ ꯌꯥꯔꯝ ꯌꯥꯔꯝꯕꯁꯨ ꯌꯥꯏ ꯌꯥꯔꯝꯗꯕꯁꯨ ꯌꯥꯏ ꯑꯗꯣ ꯅꯨꯡꯗꯤ ꯅꯨꯡꯉꯥꯏꯕꯅꯦ ꯁꯉꯥꯏꯊꯦꯜ ꯍꯥꯏꯕ ꯂꯩꯃꯔꯥꯝ ꯍꯥꯏꯕ ꯑꯁ
ꯂꯩꯃꯔꯥꯝ ꯆꯠꯇ ꯀꯨꯏꯔꯦ
ꯅꯤꯡꯖꯪꯉꯨꯕꯗꯅꯦ ꯒ꯭ꯌꯥꯟ ꯒ ꯇꯥꯗꯦ ꯍꯣꯏ ꯑꯗꯣ ꯆꯥꯛ ꯆꯥꯛꯁꯨ ꯊꯣꯡꯗ꯭ꯔꯦ ꯍꯥꯏꯕꯅꯦ ꯊꯣꯡꯗꯣꯛꯅꯕ ꯇꯧꯔꯣ ꯑꯩꯁꯨ ꯊꯝꯃꯒꯦ ꯑꯩꯈꯣꯏꯁꯨ ꯑꯩꯈꯣꯏꯁꯨ ꯆꯥꯛꯆꯥꯥꯕꯒꯤ ꯀꯧꯔꯛꯑꯅꯤ ꯆꯥꯛꯆꯥꯥ ꯊꫭꯛꯎꯈꯤꯒꯦ